ꯇꯥꯏ ꯇꯥꯌꯦ ꯑꯩꯈꯣꯏ ꯏꯃꯥꯟꯅꯕꯤꯒꯤ ꯏꯁꯇꯦꯇꯥꯁꯇ ꯎꯕ꯭ꯔꯅꯦ
ꯎꯗꯅꯦ ꯃꯥ ꯊꯝꯕ꯭ꯔꯣ
ꯀꯝꯃꯦ ꯍꯁꯨ ꯀ꯭ꯔꯤ ꯍꯥꯏꯁꯤꯔ ꯉꯥꯛꯄꯒꯨꯝ ꯇꯎꯋꯤꯗꯅ ꯇꯨꯡꯉ ꯑꯂꯦ ꯑꯗꯨ
ꯑꯩꯈꯣꯏꯒꯤ ꯇꯔꯥ ꯐꯥꯔꯤꯉꯦ ꯁꯃꯥꯁꯇꯣ
ꯅꯠꯇꯦ ꯑꯗꯨꯒꯤ ꯅꯠꯇꯕ
ꯀꯅꯥꯒꯤ
ꯑꯁꯤ ꯑꯩꯈꯣꯏ ꯂꯩꯃꯤꯟꯅꯕ ꯅꯨꯄꯤꯒꯤꯗꯣ
ꯎꯝ ꯀ ꯀꯔꯤ ꯉꯥꯛꯄ ꯂꯩꯥꯏꯔꯔꯣꯏꯅꯦ ꯑꯗꯨꯗ
ꯌꯥꯝ ꯅꯣꯛꯅꯤꯡꯉꯦ ꯑꯗꯨꯒꯤꯅꯦ
ꯅꯣꯛꯈ꯭ꯔꯣ ꯅꯣꯛꯅꯤꯡꯉꯗꯤ
ꯎ ꯌꯥꯝ ꯎꯆꯠ ꯂꯩ ꯌꯥꯥꯟꯗꯥ ꯑ ꯃꯦ
ꯇꯔꯦ
ꯃꯇꯝꯁꯦ ꯌꯥꯝ ꯊꯨ ꯊꯨꯅ ꯆꯠꯂꯦꯕ ꯍꯟꯗꯛꯁꯦ
ꯍꯣꯏ ꯍꯣꯏ
ꯑꯩꯈꯣꯏꯁꯨ ꯕꯖꯥꯔ ꯄꯨꯏꯔꯤ ꯅꯠꯇ꯭ꯔ ꯂꯟꯕꯒꯤꯅꯦ ꯉꯁꯤ ꯇꯨ ꯑꯣꯔꯁ ꯇꯨꯝꯅꯤ ꯗꯣ ꯑꯩꯈꯣꯏꯁꯦ ꯋꯥꯗꯤ ꯋꯥꯑꯦ ꯂꯥꯡꯉꯁꯤ
ꯁꯨ ꯋꯥꯗꯦ ꯌꯥꯝ ꯅꯣꯛꯅꯤꯡ ꯉꯁꯤꯒꯤ ꯊꯧꯗꯣꯛꯇꯣ ꯑꯩꯗꯤ ꯈꯥꯜꯂꯒ
ꯉꯥꯛꯄꯅꯦ ꯑꯩꯈꯣꯏꯁꯦ ꯀꯥꯟꯗꯤ ꯀꯟꯕ ꯃꯥꯜꯂꯦ
ꯀꯥꯟꯕ ꯃꯥꯜꯂꯦ ꯍꯣꯏ ꯍꯥꯏꯕꯗꯤ ꯅꯍꯥꯟꯗꯤ ꯋꯥ ꯍꯣꯏ ꯋꯥꯔꯒ ꯆꯠ ꯋꯥꯔꯒ ꯂꯥꯛꯑꯕ ꯃꯇꯝꯥꯅꯦꯕ ꯍꯧꯖꯤꯛꯁꯦ ꯑꯗꯨ ꯍꯥꯏꯕꯗꯤ ꯈꯣꯡꯅ ꯁꯨꯃꯥꯏꯅ ꯆꯠꯄꯁꯦ ꯐꯥꯏꯌꯦꯀꯣ
ꯍ
ꯒꯔꯤꯅ
ꯉꯌꯨꯐꯣꯏꯅꯤꯗꯤ ꯍꯥꯡꯅ ꯑꯁꯤ ꯄꯥꯎꯅꯥ ꯕꯖꯥꯔꯒꯤ ꯃꯅꯨꯡꯗ ꯑꯥꯗ ꯍꯥꯟꯅ ꯌꯥꯎꯋꯅ ꯑꯗꯨꯒ ꯑꯁꯤ ꯔꯤꯝꯁ ꯔꯣꯗꯒꯤ ꯑꯃꯨꯛ ꯂꯥꯛꯑꯦ ꯑꯗꯣ ꯑꯩꯈꯣꯏꯗꯣ ꯑꯃꯨꯛ ꯃꯅꯨꯡ ꯆꯪꯉꯦ ꯑꯗꯨꯒ ꯀꯔꯤ ꯀꯔꯤꯅꯣ ꯊꯤꯔꯒ ꯑꯗꯨꯝ ꯂꯦꯞꯔꯒ ꯂꯩꯌꯦꯅ ꯑꯗꯣ ꯁꯤ ꯑꯥ ꯐꯥꯎ ꯐꯥꯎꯅ ꯆꯠꯂꯦ ꯑꯗꯨ ꯑꯃꯨꯛ ꯍꯜꯂꯛꯑꯦ ꯑꯗꯨ ꯅꯣꯏꯗ ꯑꯃꯨꯛ ꯆꯠꯂꯦ
ꯑꯩꯀꯣꯏꯒꯦꯁ ꯅ ꯁꯟꯅꯥꯎ ꯈꯣꯡꯎꯞꯁꯦ ꯇꯥꯡ ꯇꯥꯡꯕ ꯇꯣꯡꯕꯒꯤꯅꯤ ꯑꯩꯈꯣꯏꯁꯦ
ꯑꯗꯨꯝ ꯑꯗꯨꯃꯥꯏ ꯇꯥꯎꯕ ꯌꯦꯡ ꯃꯥꯜꯂꯦ ꯑꯗꯣ ꯃꯤ ꯂꯣꯏꯅꯃꯛ ꯑꯅꯥꯎ ꯑꯅꯥꯎꯕ ꯂꯩꯕꯒꯤ ꯑꯗꯨꯝ ꯐꯥꯗꯤ ꯐꯔꯦ
ꯑꯗꯨꯔꯥꯝꯒꯅꯤ ꯉꯁꯤꯁꯦ ꯍꯔꯥꯎꯕꯒꯤꯁꯨ ꯑꯣꯏꯔꯝ ꯍꯣꯏ ꯉꯔꯥꯡꯅꯤ ꯀꯔꯤꯔ ꯈꯪꯗꯦ ꯌꯥꯝ ꯑꯩꯗꯤ ꯄꯨꯣꯛ ꯅꯥꯕꯒꯦꯀꯣ ꯁꯤꯗꯥꯠ ꯆꯥꯕ ꯀꯥꯟꯗ ꯐꯥꯕꯅꯦ ꯑꯁ ꯈꯔ ꯉꯥꯟꯅ ꯆꯥꯔꯗꯤ ꯐꯥꯒꯗꯕ ꯉꯔꯥꯡꯒꯤ ꯄꯨꯛ ꯅꯥꯕꯗꯣ ꯌꯥꯝ ꯋꯥꯏ
ꯎꯝ ꯑꯩꯈꯣꯏꯒꯤ ꯏꯃꯥꯟꯅꯕꯤ ꯑꯃꯗꯣ ꯅꯨꯡꯁꯤꯕ ꯄꯥꯎ ꯑꯣ ꯃꯥ ꯄꯝꯁꯨ ꯂꯩꯅꯤꯡꯉꯤ ꯍꯥꯏꯕꯅꯦ ꯑꯗꯨ ꯃꯥꯅ ꯃꯉꯣꯟꯗ ꯑꯃꯨꯛꯀ ꯍꯥꯏꯔꯛꯀꯦ ꯃꯥ ꯌꯦꯡꯅꯤꯡꯉꯗꯤ ꯆꯠꯁꯦꯅ
ꯑꯣ
ꯃꯥꯕꯨꯁꯨ ꯅꯨꯡꯁꯤꯌꯦꯅ ꯗꯨꯝ ꯂꯩꯅꯤꯡꯉꯒ ꯌꯦꯡꯉꯒ ꯆꯥꯠꯄꯗꯣ
ꯃꯥ ꯉꯁꯤ ꯆꯠꯂꯁꯨ ꯁꯪꯉꯁꯨ ꯁꯪꯉꯣꯏꯗ ꯑꯗꯨꯒꯤꯅꯦ
ꯈꯣꯏ ꯆꯠꯂꯗꯤ ꯃꯥꯁꯨ ꯅꯨꯡꯉꯥꯏꯁꯨ ꯅꯨꯡꯉꯥꯏꯔꯣꯏ ꯆꯠꯂꯗꯤ
ꯎꯝ ꯑꯗꯨꯅ ꯑꯩꯈꯣꯏꯗꯤ ꯑꯗꯨꯝ ꯑꯩꯈꯣꯏ ꯃꯁꯦꯟ ꯄꯨꯟꯕꯅꯤꯅ
ꯍꯣꯏ ꯑꯗꯨꯝ ꯑꯩꯈꯣꯏ
ꯃꯤ ꯑꯇꯣꯞꯄ ꯉꯁꯤ ꯌꯥꯎꯔꯗꯤ ꯅꯨꯡꯉꯥꯏꯔꯣꯏ
ꯅꯨꯡꯉꯥꯏꯔꯣꯏ ꯑꯩꯈꯣꯏ ꯃꯪꯀꯤ ꯑꯍꯨꯝ
ꯑꯩꯈꯣꯏ
ꯍꯣꯏ ꯄꯨꯜꯂꯗꯤ ꯑꯗꯨꯝ ꯅꯣꯛꯑꯦ ꯀꯣ ꯑꯩꯈꯣꯏꯗꯤ ꯅꯣꯛꯑꯒ ꯅꯣꯛꯑꯒ ꯑꯗꯨꯒ ꯑꯁꯦꯡꯕ ꯊꯕꯛꯇꯤ ꯇꯧꯔꯣꯏ ꯑꯩ ꯉꯁꯤ ꯁꯥꯏꯅ ꯅꯣꯏ ꯑꯅꯤꯒꯤ ꯃꯇꯥꯎꯗꯣ ꯅꯣꯛꯅꯤꯡꯉꯦ ꯑꯩꯅ ꯑꯩꯈꯣꯏꯒꯤ ꯏꯃꯥꯟꯅꯕꯤꯗ ꯇꯦꯛꯁ ꯃꯣꯏ ꯅꯣꯏ ꯑꯅꯤꯁꯦ ꯈꯔ ꯔꯦ ꯊꯥꯖꯕ ꯍꯥꯎꯈ꯭ꯔꯦꯕ ꯅꯣꯏ ꯑꯅꯤꯗꯣ ꯑꯩ ꯎꯋꯦ ꯍꯥꯟꯅ
ꯀꯥꯏ ꯃꯇꯝꯗ
ꯑꯗꯨ ꯂꯦꯞꯄꯗꯣ ꯅꯣꯏꯅꯤꯅ ꯂꯦꯞꯂꯒ ꯂꯩꯕꯗꯣ ꯊꯛꯇ
ꯍ ꯁꯤꯒꯤ ꯋꯥꯔꯤꯁꯦ ꯄꯨꯟꯁꯤꯒꯤ ꯀꯥꯎꯗꯤ ꯀꯥꯎꯅꯤꯉꯥꯏ ꯃꯥꯟꯗ꯭ꯔꯦ
ꯉꯁꯥꯏꯒꯤꯗꯣ
ꯏꯆꯥ ꯏꯁꯨꯐꯥꯎ ꯋꯥꯔꯤ ꯂꯤꯗꯣꯏꯅꯦ ꯁꯤꯒꯤꯗꯤ
ꯑꯩꯗꯤ ꯅꯪꯒꯤ ꯅꯇꯥꯎꯅ ꯍꯦꯟꯅ ꯅꯣꯛꯅꯤꯡꯕ ꯑꯃꯨꯛ ꯀꯐꯝꯕꯗꯣ ꯅꯪꯁꯦ ꯑꯗꯨꯒ ꯑꯃꯨꯛ ꯂꯦꯞꯂꯦ ꯑꯗꯨꯒ ꯅꯪ ꯇꯥꯎꯔꯣꯀꯣꯅ ꯑꯩ ꯋꯥꯔꯦ ꯑꯩ ꯐꯝꯕ ꯆꯠꯀꯦ ꯑꯃꯨꯛ ꯆꯠꯄꯗꯣ
ꯑꯥ ꯋꯥꯁꯨ ꯋꯥꯕꯒꯤꯅꯤꯗ
ꯍꯥꯎꯕꯅꯦ
ꯅꯣꯏꯗꯤ ꯆꯥꯛ ꯆꯥꯈ꯭ꯔꯕ꯭ꯔꯣ
ꯆꯥꯔꯦ ꯈꯤꯇꯪ ꯆꯥꯏ
ꯎꯝ ꯀꯩ ꯏꯟꯁꯥꯡ ꯆꯥꯔꯦ
ꯑ ꯀꯣꯕꯤ ꯆꯥꯏ ꯉꯁꯤ
ꯑꯥ ꯈꯣꯏꯗꯤ ꯁꯧꯒ꯭ꯔꯤꯒ ꯁꯤ ꯑꯥ ꯍꯋꯥꯏ ꯁꯦꯡꯕ ꯑꯁꯥꯡꯕꯗꯣ
ꯍꯣꯏ ꯍꯣꯏ
ꯊꯣꯡꯉꯦ ꯑꯗꯨꯒ ꯁꯤ ꯑꯍꯥꯕꯗꯣ ꯀꯉꯥꯎ ꯉꯥꯎꯕꯤꯌꯦ ꯃꯣꯏ ꯑꯅꯤꯅ ꯆꯥꯛ ꯆꯥꯛꯈ꯭ꯔꯁꯦꯗꯤ ꯍꯥꯏꯌꯦ ꯆꯥꯛ ꯆꯥꯗ꯭ꯔꯗꯤ ꯌꯥꯗꯦꯅ ꯃꯣꯏ ꯑꯅꯤꯁꯨ ꯈꯪꯗꯦ ꯄꯥꯟꯒꯨꯝꯕ ꯆꯥꯕ ꯆꯠꯄ ꯃꯥꯜꯂꯦ ꯑꯩ ꯑꯩꯒꯤꯁꯨ ꯂꯩꯔꯤꯌꯦ ꯑꯩꯁꯨ ꯆꯥꯅꯤꯡꯗꯕ ꯑꯗꯨꯝꯒꯤ ꯇꯝꯗꯗꯤ ꯃꯣꯏ ꯑꯅꯤꯁꯨ ꯆꯥꯛ ꯆꯥꯅꯤꯡꯗꯦ ꯍꯥꯏꯌꯦ ꯑꯗꯨꯒꯤ
ꯎꯝ
ꯑꯩꯈꯣꯏ ꯀꯔꯤ ꯍꯥꯏꯁꯦꯔꯥ ꯑꯁꯤ ꯉꯥꯁꯤ ꯑꯩꯈꯣꯏꯒꯤ ꯏꯃꯥꯟꯅꯕꯤꯗꯣ ꯈꯔꯥ ꯄꯦꯟꯗꯕ ꯃꯥꯜꯂꯦ ꯑꯗꯨ ꯑꯣꯏꯁꯨ ꯑꯩꯈꯣꯏꯗꯤ ꯄꯦꯜꯂꯦꯗ ꯍꯥꯏꯗꯤ
ꯑꯣ ꯑꯣꯍꯥꯏꯌꯣ ꯃꯥꯗꯣ ꯏꯁꯀꯤꯟ ꯆꯥꯔꯒ ꯈꯪꯗꯦ ꯑꯩꯗꯤ ꯑꯗꯨ ꯆꯥꯔꯗꯤ ꯑꯇꯣꯞꯄ ꯆꯥꯅꯤꯡꯗꯕꯒꯤꯅꯤ ꯅꯦ ꯫
ꯑꯩ ꯃꯥꯕꯨ ꯌꯥꯝ ꯅꯣꯛꯅꯤꯟꯕꯗꯣ
ꯑꯩꯅꯥ ꯌꯥꯏꯌꯦ ꯅꯨꯡꯁꯤꯌꯦ ꯍꯥꯏꯗꯤ
ꯎ
ꯄꯩꯁꯥ ꯄꯥꯏꯔꯥ ꯀꯥꯟꯗꯥ ꯑꯃꯨꯛꯀꯥ ꯁꯥꯁꯦ꯫ ꯃꯊꯪꯗꯤ ꯃꯥꯒꯤ ꯃꯌꯨꯝꯗꯣ ꯏꯅꯣꯒ꯭ꯔꯦꯁꯟ ꯇꯥꯎꯕ ꯆꯠꯁꯦ ꯑꯩꯈꯣꯏ ꯑꯅꯤ꯫ ꯔꯤꯕꯥꯥꯟ ꯄꯨꯀꯣ ꯔꯤꯕꯥꯥꯟ ꯅꯍꯥꯟꯒꯤꯗ ꯂꯩꯔꯤꯕꯣ
ꯑꯩꯈꯣꯏ ꯑꯅꯤꯅꯥꯁꯨ ꯄꯨꯊꯣꯛꯄ ꯌꯥꯏꯗ ꯃꯥꯗꯤ ꯄꯥꯛ ꯐꯪꯗꯕ ꯕꯅꯤꯅꯥ ꯑꯁꯤ
ꯎꯝ
ꯑꯩꯈꯣꯏ ꯑꯅꯤ ꯅꯥ ꯇꯪꯈꯥꯏ ꯇꯪꯈꯥꯏ ꯍꯣꯏ ꯑꯍꯨꯝ ꯈꯛꯇ ꯑꯣꯏꯔꯁꯤꯀꯣ
ꯎꯝ꯫
ꯍꯣꯏ ꯑꯩꯈꯣꯢ ꯑꯍꯨꯝ ꯈꯛꯇ ꯑꯣꯏꯕꯅꯤꯅ ꯍꯣꯏ ꯂꯦꯝꯀ꯭ꯔꯥꯅꯤ ꯑꯗꯨꯁꯨ꯫
ꯎꯝ ꯑꯗꯨꯏ ꯅꯨꯃꯤ ꯃꯤꯠ ꯌꯥꯝ ꯆꯥꯔꯁꯦ ꯃꯨꯛꯕꯥꯥꯡ ꯇꯥꯎꯔꯁꯦ
ꯀꯣ ꯄꯨꯟꯗꯕ ꯀꯨꯏꯔꯦ ꯇꯨꯝꯗꯕꯁꯨ ꯀꯨꯏꯔꯦ
ꯅꯪꯒꯤ ꯅꯨꯄꯥꯗꯣ ꯅꯪꯒꯤ ꯅꯨꯄꯥꯒꯤ ꯋꯥꯔꯤ ꯁꯥꯔꯒ
ꯄꯎ ꯄꯧ ꯐꯥꯎꯟꯗ꯭ꯔꯦ ꯑꯩ ꯑꯩꯈꯣꯏ꯫
ꯎꯝ ꯍꯧꯖꯤꯛꯐꯥꯎ ꯇꯧꯔꯛꯇ꯭ꯔꯤꯕꯣ
ꯇꯧꯔꯛꯇꯦ ꯍꯣꯏ ꯉꯁꯤ ꯇꯧꯔꯛ ꯑꯔꯣꯏ ꯃꯥ ꯇꯧꯔꯛꯀꯦ ꯍꯥꯏꯔꯗꯤ ꯑꯗꯨꯝ ꯇꯧꯔꯛꯀꯅꯤ ꯑꯩꯁꯨ ꯑꯃꯥ ꯀꯣꯜ ꯇꯥꯎꯕ ꯃꯇꯝꯗ ꯐꯖꯅ ꯍꯨꯝꯗꯅꯕ ꯃꯔꯛ ꯃꯔꯛꯇꯤ ꯄꯥꯏꯈꯠꯇꯕ ꯇꯦꯛꯁꯠ ꯒꯨꯝꯕꯁꯨ ꯊꯦꯡ ꯊꯦꯡꯅ ꯔꯤꯄ꯭ꯂꯥꯏ ꯇꯧꯕꯤꯕ ꯑꯗꯨꯒꯤ ꯃꯥꯁꯨ ꯑꯃꯨꯛ ꯁꯥꯎꯕ ꯃꯥꯜꯂꯦ
ꯎꯝ ꯃꯔꯛ ꯃꯥꯗꯤ ꯁꯨꯃꯥꯏꯅ ꯇꯥꯎꯕꯅ ꯐꯕꯅꯤ ꯅꯨꯄꯥ ꯅꯠꯇ꯭ꯔꯗꯤ ꯃꯣꯏ ꯈꯪꯉꯔꯣꯏ ꯍꯥꯏꯔꯀꯥꯟꯗꯤ ꯑꯩꯈꯣꯏ ꯑꯩꯒ ꯇꯥꯝ ꯇꯣꯟꯉꯜꯂꯤꯗ ꯅꯣꯏꯒꯥ
ꯈꯪꯗꯦ ꯗꯥ꯫
ꯇꯣꯡꯉꯥꯂꯦ ꯑꯁꯦꯡꯕ ꯃꯣꯏꯒꯤ ꯃꯇꯥꯎꯗꯣ
ꯍꯣꯏ
ꯃꯥꯗꯤ ꯍꯣꯏ ꯍꯥꯏꯔꯀꯥꯟꯗꯗꯤ ꯍꯣꯏ ꯁꯥꯎ ꯁꯥꯎꯔꯁꯨ ꯁꯨꯃꯥꯏꯅ ꯋꯥ ꯁꯨꯉꯥꯡ ꯉꯥꯡꯉꯔꯣꯏ ꯑꯩꯒꯤ ꯏꯃꯥꯟꯅꯕꯤꯁꯤꯡꯗꯥ꯫ ꯑꯩꯅ ꯈꯪ ꯅꯥꯕꯗꯣ ꯑꯗꯨꯒ ꯅꯪꯅꯥ ꯈꯛꯅꯥꯕ ꯅꯨꯄꯥꯗꯤ ꯑꯩꯈꯣꯏꯒꯤ ꯏꯃꯥꯟꯅꯕꯤ ꯈꯥꯎꯗ ꯁꯥꯎꯔꯒ ꯋꯥ ꯌꯥꯝ ꯉꯥꯡꯕꯗꯣ ꯑꯅꯤ ꯁꯨꯔꯦ ꯗꯅ ꯑꯩꯈꯣꯏ ꯇꯔꯥ ꯐꯥꯕꯤꯁꯨ ꯑꯗꯨꯒꯥ ꯈꯔ ꯃꯅꯥ ꯆꯥꯎꯕꯤꯗꯨꯁꯨ ꯑꯗꯨ ꯍꯥꯏꯔꯦꯗꯅ ꯑꯗꯨꯗꯤ ꯃꯥꯒꯤ ꯃꯑꯣꯡꯗꯣ ꯁꯨꯃꯥꯏꯅ ꯇꯥꯎꯕꯗꯤ ꯌꯥꯕꯨꯗꯤ ꯌꯥꯗꯦꯗꯅ
ꯍꯣꯢ ꯑꯗꯨꯒꯀꯣ ꯃꯥꯁꯦ ꯑꯍꯟ ꯑꯣꯏꯔꯒ ꯑꯉꯥꯡꯒꯤ ꯃꯇꯥꯎꯗ ꯑꯗꯨꯝ ꯇꯧꯋꯦ ꯃꯥꯒꯤ ꯀꯔꯤ ꯍꯥꯏꯁꯤꯔꯥ ꯃꯥꯒꯤ ꯋꯥꯈꯜꯁꯨ ꯑꯉꯥꯡꯒꯤ
ꯃꯉꯣꯟꯁꯨ ꯄꯩꯁꯥ ꯄꯤꯔꯛꯑꯣꯅ ꯅꯤꯕꯗꯣ ꯍꯥꯏꯗꯤ
ꯎꯝ ꯅꯪꯒꯤ ꯅꯪꯒꯤ ꯄꯩꯁꯥ ꯆꯥꯡꯕꯗꯤ ꯑꯩꯉꯣꯟꯗꯁꯨ ꯀꯛꯑꯦ ꯑꯁꯤ ꯃꯥꯗꯤ ꯀꯔꯤ ꯌꯦꯟꯗꯣ ꯌꯥꯝ ꯄꯥꯝꯕꯅꯦꯕꯥ ꯆꯤꯂꯤ ꯆꯤꯛꯟ ꯆꯥꯅꯤꯉꯥꯏ ꯍꯥꯏꯌꯣ ꯍꯥꯏꯌꯦ ꯎꯝ
ꯑꯗꯨ ꯑꯣꯏꯔꯁꯨ ꯅꯪꯗꯤ ꯄꯩꯁꯥ ꯂꯥꯛꯅꯤꯡꯉꯥꯏ ꯂꯩꯇ꯭ꯔꯦꯗꯅ ꯃꯥꯗꯤ ꯑꯗꯨꯝ ꯄꯩꯁꯥ ꯂꯥꯛꯑꯦ ꯗꯨꯀꯥꯟ ꯁꯨ ꯂꯥꯏꯌꯦ ꯑꯗꯨ ꯑꯣꯏꯔꯁꯨ ꯆꯄꯣꯠ ꯆꯅꯤꯃꯗꯤ ꯑꯗꯨꯝ ꯆꯥꯕ ꯐꯪꯅꯤꯅ ꯀꯔꯤꯅꯦ ꯅꯪꯉꯣꯟꯗ ꯑꯃꯨꯛꯀ ꯄꯩꯁꯥ ꯅꯤꯕꯗ ꯀꯔꯦ ꯑꯁ ꯃꯥ ꯈꯪꯗꯦ ꯌꯥꯗꯦ ꯑꯩꯈꯣꯏꯒꯤ ꯏꯃꯥꯟꯅꯕꯤ ꯇꯔꯥ ꯐꯥꯕꯤ ꯅꯨꯄꯥ ꯁꯨꯃꯥꯏꯅ ꯇꯥꯎꯔꯔꯣꯏ ꯈꯪꯉꯦ ꯇꯣꯉꯥꯜꯂꯤ ꯃꯥ ꯃꯑꯣꯡꯗꯣ ꯄꯥꯝꯗꯦ ꯃꯥꯁꯤ ꯌꯥꯝ ꯄꯦꯠ ꯄꯦꯠꯄ ꯑꯥꯀꯝ ꯇꯧ ꯑꯃ ꯂꯩꯌꯦꯀꯣ ꯃꯥꯁꯦ ꯍꯣꯏ
ꯑꯁꯤ ꯂꯥꯂꯦꯟꯗ ꯂꯩꯕꯗꯣ ꯑꯁꯤ ꯎꯝ ꯅꯍꯥꯟꯗꯣ ꯑꯩꯈꯣꯏ ꯑꯅꯤ ꯋꯥꯔꯤ ꯁꯥꯕ ꯃꯇꯝꯗ ꯃꯥꯗꯣ ꯑꯣ ꯃꯅꯦꯁꯃꯦꯟꯒꯨꯝꯕꯒꯤ ꯀꯔꯦꯁꯀꯤ ꯂꯥꯏꯟꯒꯨꯝꯕ ꯆꯪꯅꯤꯡꯕ ꯃꯥꯜꯂꯦ ꯃꯥꯗꯣ ꯑꯗꯣ ꯑꯁꯤ ꯑꯦꯛꯖꯥꯝ ꯊꯥꯅꯤꯡꯉꯥꯏ ꯂꯩ ꯂꯩꯕꯅꯦꯕ ꯃꯥꯁꯦ ꯃꯥ ꯍꯥꯏꯕꯗꯤ ꯆꯦ ꯍꯣꯏ ꯚꯖꯥꯔ ꯆꯠꯄ ꯃꯇꯝꯗ ꯎꯝ ꯑꯩꯁꯨ ꯃꯦꯅꯦꯖꯃꯦꯟꯒꯤ ꯄꯥꯝꯃꯦ ꯍꯥꯏꯌꯦꯅ ꯊꯥ ꯑꯍꯨꯝꯒꯤ ꯄꯥꯝꯃꯤꯅꯅ ꯀꯥꯟꯗꯨ ꯍꯣꯏ ꯑꯗꯨꯒꯤ ꯃꯥꯁꯨ ꯇꯝꯅꯤꯡꯕ ꯃꯥꯜꯂꯦ ꯑꯗꯨꯒꯤ ꯀꯨꯆꯤꯡꯁꯨ ꯂꯧꯅꯤꯡꯉꯦ ꯑꯗꯣ ꯃꯥꯗꯤ ꯁꯤ ꯑꯍꯥꯟꯕꯗꯤ ꯁꯤ ꯃꯦꯅꯦꯖꯃꯦꯟꯒꯤ ꯂꯝꯕꯤ ꯀꯔꯦꯁꯀꯤ ꯂꯥꯏꯟꯒꯨꯝꯕꯗ ꯆꯠꯅꯤꯡꯕ ꯃꯥꯜꯂꯦ ꯑꯗꯨ ꯑꯣꯏꯁꯨ ꯃꯣꯏꯒꯤ ꯏꯃꯨꯡ ꯑꯃꯕꯨ ꯀꯌꯥꯝ ꯀꯔꯤ ꯍꯥꯏꯖꯁꯤꯔ ꯑꯁꯤ ꯁꯤꯐꯥꯏꯒꯤ ꯂꯝꯕꯤꯗ ꯇꯧꯅꯤꯡ ꯇꯧꯍꯟꯅꯤꯡꯕꯗꯣ ꯃꯥꯁꯨ ꯈꯔꯗꯤ ꯄꯥꯝꯕ ꯑꯗꯣ ꯑꯗꯨꯒꯤ ꯍꯟꯗꯛ ꯆꯍꯤꯗꯤ ꯀꯣꯆꯤꯡ ꯌꯥꯎꯔꯒ ꯇꯧꯒꯦ ꯍꯥꯏꯌꯦ ꯐꯖꯥꯅ ꯄꯥꯝꯗ꯭ꯔꯗꯤ ꯇꯧꯗ꯭ꯔꯁꯨ ꯌꯥꯏꯗ ꯃꯇꯝꯁꯨ ꯄꯥꯝꯃꯨ ꯄꯩꯁꯥꯁꯨ ꯄꯥꯝꯃꯨꯌꯦ ꯍꯥꯏꯕ ꯑꯩꯅ
ꯎꯝ ꯅꯣꯏꯅꯦ ꯍꯧꯖꯤꯛꯐꯥꯎ ꯄꯥꯎ ꯐꯥꯎꯅꯕ꯭ꯔꯅꯦ
ꯉꯁꯤ ꯅ ꯇꯦꯛ ꯇꯧꯔꯛꯄ ꯑꯃꯨꯛ
ꯑꯣ
ꯑꯗꯨꯒꯤ ꯃꯔꯝꯗ ꯍꯪꯅꯤꯡꯕ ꯃꯥꯜꯂꯦ ꯑꯩꯅꯁꯨ ꯄꯨꯝꯅꯕ ꯑꯗꯨꯒꯤ
ꯍꯥꯡꯉꯅꯤ ꯑꯗꯨꯝ ꯐꯖꯅ ꯈꯨꯝꯃꯣꯗ
ꯍꯣꯏ ꯈꯨꯝꯗꯤ ꯈꯨꯝꯒꯤꯅꯤꯗ ꯁꯥꯡꯗꯅꯕꯒꯤꯅꯤ ꯍꯧꯖꯤꯛꯇꯤ
ꯎꯝ ꯅꯨꯡꯉꯥꯏꯇꯦ ꯃꯤꯅ ꯍꯥꯡꯔꯛ ꯀꯥꯟꯗ ꯍꯣꯏ ꯑꯗꯨꯃꯥꯏꯅ ꯍꯥꯏꯔꯀꯥꯟꯗꯗꯤ ꯐꯖꯥꯅ ꯈꯨꯝꯕꯅ ꯐꯩ ꯃꯥꯅ ꯈꯪꯉꯗꯤ
ꯈꯨꯝꯗꯤ ꯈꯨꯝꯒꯅꯤ
ꯅꯪꯕꯨ ꯑꯃꯨꯛꯀ ꯄꯥꯝꯕ ꯃꯥꯜꯅꯦ ꯃꯥꯁꯦ ꯃꯇꯧꯁꯤꯡꯁꯦ
ꯃꯔꯛ- ꯃꯔꯛꯇꯗꯤ ꯅꯤꯡꯁꯤꯡꯕ ꯃꯥꯜꯂꯤꯗ
ꯑꯗꯨꯒ ꯍꯧꯖꯤꯛ ꯑꯩ ꯑꯩꯈꯣꯏ ꯑꯃꯥꯗꯣ ꯑꯥꯗ ꯂꯩꯕ ꯇꯣ ꯌꯨꯝꯗ ꯂꯩꯕ ꯅꯨꯄꯥꯗꯣ
ꯎꯝ
ꯑꯗꯨꯒ ꯇꯣꯡꯑꯗꯤ ꯅꯪ ꯅꯨꯄꯥ ꯑꯇꯣꯞꯄꯒ ꯀꯣꯏꯅꯥꯔꯅꯨ
ꯃꯇꯝ ꯈꯔꯗꯤꯀꯣ ꯕ꯭ꯔꯦꯛ ꯂꯥꯎꯔꯣ ꯅꯪꯁꯨ ꯑꯗꯨꯨꯝ ꯇꯥꯎꯔꯒ-ꯇꯥꯎꯔꯒ ꯂꯩꯌꯦ ꯌꯥꯥꯎꯒꯅꯨ ꯑꯗꯨ ꯑꯗꯨꯒꯨꯝꯕ ꯊꯕꯛ ꯌꯥꯝꯅꯁꯨ ꯀꯔꯤ ꯍꯥꯏꯁꯅꯨ ꯅꯨꯄꯥꯁꯤꯡꯅ ꯅꯉꯣꯟꯗ ꯇꯥꯎꯔꯁꯨ ꯐ꯭ꯂꯥꯠꯀ ꯇꯥꯎꯒꯅꯨ ꯎꯝ ꯐ꯭ꯂꯥꯏ ꯀ ꯇꯥꯎꯕꯅꯤ ꯑꯃꯨꯛꯀ ꯑꯗꯨꯒ ꯅꯨꯄꯥ ꯊꯧꯅꯥꯒꯅꯨ ꯑꯃꯨꯛꯀ ꯃꯥꯇꯝ ꯈꯔꯗꯤ
ꯃꯣꯏ ꯑꯅꯤꯁꯦ ꯑꯩꯉꯣꯟꯗ ꯌꯦꯡꯉꯒ ꯅꯣꯛꯈ꯭ꯔꯒ ꯆꯥꯛ ꯆꯥꯔꯦ
ꯆꯍꯤ ꯑꯃ ꯑꯅꯤ ꯑꯗꯨꯝ ꯇꯥꯎꯋꯣ ꯅꯪꯁꯦ ꯑꯗꯨꯨꯝ ꯂꯣꯏꯔꯀꯥꯟꯗ ꯑꯃꯨꯛꯀ ꯑꯗꯨꯝ ꯊꯥ ꯆꯍꯤ ꯃꯅꯨꯡꯗ ꯑꯃꯨꯛꯀ ꯑꯗꯨꯝ ꯊꯧꯅꯥꯕꯗꯣ
ꯇꯥꯎꯒꯅꯨ ꯑꯃꯨꯛꯀ ꯁꯨꯝ
ꯎꯝ
ꯑꯗꯨꯒꯨꯝꯕ ꯅꯪꯁꯦ ꯁꯤꯒꯨꯝꯕꯗ ꯌꯥꯝ ꯔꯥꯁ ꯇꯥꯎꯋꯦꯕ ꯍꯧꯖꯤꯛ ꯀꯣꯏꯕ ꯅꯨꯄꯥꯁꯨ ꯁꯨꯃꯥꯏꯅ ꯇꯥꯎꯋꯦ꯫ ꯑꯗꯨꯝ ꯊꯥꯔꯛꯑꯦ ꯊꯥꯔꯛꯑꯦ ꯍꯥꯏꯔꯒ ꯃꯊꯪꯒꯤ ꯍꯥꯞ ꯇꯥꯗ ꯑꯗꯨ ꯃꯣꯏꯅꯤ ꯐꯥꯎꯅꯥꯕ ꯍꯥꯎꯔꯦꯅ ꯃꯉꯣꯟꯗ ꯍꯥꯏꯕꯗꯣ ꯑꯩꯗꯤ ꯈꯟꯕꯅꯦ ꯌꯥꯝ ꯔꯥꯁ ꯑꯣꯏ ꯁꯤꯒꯨꯝꯕꯗꯤ ꯁꯨꯃꯥꯏꯅ ꯇꯥꯎꯔꯒ ꯐꯥꯕꯅꯤꯀꯣ꯫
ꯑꯩꯅ ꯂꯣꯏ ꯊꯣꯛꯍꯟꯕꯅꯦꯀꯣ ꯑꯁꯦꯡꯕꯗꯤ
ꯀꯔꯤ ꯍꯥꯏꯁꯤꯔꯥ ꯃꯦꯁꯦꯖꯇ ꯊꯥꯔꯒ ꯊꯥꯔꯒ ꯆꯍꯤ ꯑꯃ ꯃꯥꯥ ꯃꯈꯥꯏ ꯑꯅꯤꯒꯨꯝꯒꯤ ꯊꯥꯔꯒ ꯃꯤꯒꯤ ꯀꯔꯤ ꯃꯅꯨꯡꯗꯣ ꯈꯥꯡꯉꯗꯤ ꯐꯥꯕꯅꯤꯀꯣ ꯅꯣꯏꯗꯤ ꯅꯪꯗꯤ ꯌꯥꯝ ꯔꯥꯁ